ꯀꯗꯧꯔꯤꯅꯣ
ꯑꯩ ꯀꯩꯅꯣꯗ ꯌꯨꯝꯗ ꯆꯠꯂꯤꯌꯦ ꯆꯥꯛꯆꯥꯥꯕ
ꯎꯃ ꯀꯩ ꯂꯩꯒꯦ ꯌꯨꯝꯗ
ꯁꯨꯝꯅ ꯁꯨꯝ ꯁꯛ ꯆꯥꯕ ꯆꯠꯄꯅꯤꯗ
ꯎꯝ ꯀꯩ ꯍꯦꯟꯖꯥꯡ ꯄꯤꯖꯗꯧꯔꯒꯦ
ꯌꯦꯟ
ꯌꯦꯟ ꯊꯣꯡꯕ ꯅꯪꯗꯤ ꯍꯌꯦꯡꯁꯦꯟꯖꯥꯡꯍꯥꯎ ꯍꯦꯟꯖꯥꯡ ꯑꯍꯥꯎꯕ ꯆꯥꯗꯣꯔꯦ ꯉꯁꯤꯁꯨ ꯆꯥꯗꯣꯔꯦ
ꯉꯁꯤꯁꯨ ꯆꯥꯗꯣꯔꯦ ꯍꯌꯦꯡꯁꯨ ꯆꯥꯗꯣꯔꯦ
ꯎꯝ
ꯎꯝ ꯀꯩꯗꯧꯔꯝꯃꯤꯅꯣ
ꯑꯩ ꯀꯩꯁꯨꯝ ꯇꯧꯗꯦ ꯁꯨꯝ ꯂꯩꯔꯝꯃꯤꯅꯦ
ꯆꯥꯛꯇꯤ ꯊꯣꯡꯉꯥꯕꯣ
ꯑꯧ ꯆꯥꯛ ꯊꯣꯡꯉꯦ
ꯀꯩ ꯌꯦꯟꯁꯥꯡ ꯊꯣꯡꯉꯕ
ꯑ ꯀꯦꯡꯉꯣꯏ ꯊꯣꯡꯉꯦ ꯀꯦꯡꯉꯣꯏ
ꯑꯣ
ꯂꯣꯅꯦ ꯍꯌꯦꯡ ꯆꯠꯄꯒꯤ ꯄ꯭ꯔꯣꯒꯥꯝꯗꯣ ꯀꯟꯐꯥꯝ ꯑꯣꯏꯅꯔꯕꯣ
ꯑꯣꯏꯗ
ꯎꯝ ꯆꯂꯣ ꯆꯂꯣ ꯑꯗꯨꯗꯤ
ꯎ ꯅꯣꯏꯁꯨ ꯍꯌꯦꯡ ꯆꯠꯅꯦꯗꯥꯏꯅ
ꯑ ꯑꯩꯈꯣꯏꯕꯨꯗꯤ ꯂꯤꯂꯣꯡꯗꯅꯦ
ꯎꯝ
ꯎꯝ ꯂꯤꯂꯣꯡꯗ ꯑꯩꯈꯣꯏꯕꯨꯗꯤ ꯅꯣꯏ ꯅꯆꯥꯁꯤꯡ ꯄꯨꯗ꯭ꯔꯣ ꯅꯄꯥꯝ ꯆꯠꯂꯤꯗꯣ
ꯄꯨꯏꯌꯦ
ꯎꯝ
ꯃꯣꯏꯒ ꯇꯧꯔꯒ ꯄꯥꯗꯤ ꯌꯥꯎꯗꯦ
ꯎꯝ ꯑꯦ ꯍꯟꯗꯛ ꯃꯦꯂꯥ ꯇꯧꯋꯤꯅꯦ ꯀꯩꯅꯣꯗ ꯅꯛꯄꯅꯤꯅꯦ ꯑꯁꯤꯗ
ꯃꯦꯂꯥ ꯌꯦꯡꯆꯠꯁꯦꯅ ꯐꯣꯟ ꯇꯧꯔꯛꯑꯝꯕꯅꯦ ꯑꯗꯣ ꯀꯦꯝ ꯍꯥꯏꯔꯛꯇ꯭ꯔꯦ
ꯀꯅꯥꯅ
ꯊꯣꯏꯕꯤꯅ
ꯑꯣ ꯃꯥꯗꯤ ꯖꯤꯝ ꯆꯠꯈꯤꯕꯒꯨꯝ ꯇꯧꯕꯅꯤꯅꯦ
ꯑꯣ ꯃꯦꯂꯥ ꯌꯦꯡꯆꯠꯁꯦꯅ ꯐꯣꯟ ꯇꯧꯔꯛꯑꯝꯕ ꯑ ꯃꯈꯥ ꯇꯥꯅ ꯀꯦꯝ ꯍꯥꯏꯔꯛꯇ꯭ꯔꯦ
ꯂꯣꯏꯔꯒ ꯖꯤꯝ ꯍꯜꯂꯛꯑꯒ ꯆꯠ‍ꯁꯦ ꯍꯥꯏꯔꯝꯕꯅꯦ ꯑꯩꯉꯣꯟꯗ
ꯑꯣ ꯃꯥ ꯖꯤꯝ ꯍꯜꯂꯛꯑꯒ ꯆꯠꯇꯣꯏꯔꯣ
ꯖꯤꯝ ꯍꯥꯂꯛ ꯆꯠꯁꯦ ꯍꯥꯏꯕꯅꯦ ꯅꯪ ꯌꯥꯎꯔꯔꯣꯏ ꯍꯥꯏꯔꯣ ꯌꯨꯝꯗ ꯂꯩꯔꯕꯅꯤꯅ
ꯑꯗꯣ ꯃꯣꯏ ꯖꯤꯝ ꯍꯜꯂꯛꯄꯗꯣ ꯄꯨꯡ ꯅꯤꯄꯥꯟꯗ ꯍꯜꯂꯛꯇꯥꯏꯅꯦ ꯇꯔꯦꯠ ꯃꯈꯥꯗ ꯑꯗꯥꯏꯗ
ꯑꯥ
ꯑꯗꯨꯗꯤ ꯍꯧꯖꯤꯛ ꯀꯩꯅꯣ ꯇꯧꯔꯒ
ꯆꯥꯛ ꯆꯥꯔꯒ ꯍꯧꯖꯤꯛ ꯉꯥꯏꯍꯥꯛ ꯂꯩꯔꯥꯗꯤ ꯆꯥꯔꯅꯤꯕ
ꯀꯩꯅꯣ
ꯑꯗꯨ ꯃꯣꯏ ꯖꯤꯝ ꯍꯜꯂꯛꯄꯒꯤ ꯇꯥꯏꯃꯤꯡꯗꯨꯗ ꯍꯜꯂꯛꯄꯗꯣ ꯌꯥꯕ꯭ꯔꯥ ꯌꯦꯡꯉꯒꯦ
ꯑꯣ ꯅꯤꯄꯥꯟ ꯇꯥꯔꯅꯤ
ꯑꯣ ꯑꯗꯨꯋꯥꯏꯒꯤ ꯇꯥꯏꯃꯤꯡ ꯑꯗꯨꯋꯥꯏꯗ ꯑꯗꯣ ꯑꯩꯁꯨ ꯃꯣꯏ ꯀꯦꯝ ꯍꯥꯏꯔꯝ ꯆꯠꯇꯕꯥꯗꯣ ꯑꯗꯨꯝ ꯆꯠꯂꯕ ꯑꯗ ꯈꯤꯇꯪ ꯉꯟꯅ ꯄꯥꯎꯗꯣ ꯍꯥꯏꯔꯛꯑꯗꯤ
ꯍꯣꯏ ꯑꯗꯨꯕꯨꯗꯤ ꯊꯦꯡꯉꯦ ꯃꯥꯅ ꯍꯥꯏꯔꯛꯏꯗꯣ ꯄꯨꯡ ꯀꯩꯅꯣꯗ ꯍꯥꯏꯕꯅꯦꯕ
ꯎꯝ
ꯄꯨꯡ ꯑꯍꯨꯝ ꯃꯔꯤꯗ ꯇꯧꯔꯛꯄ ꯄ꯭ꯂꯥꯟꯅꯤꯅꯅꯦ ꯈꯤꯇꯪ ꯈꯨꯌꯧꯅꯔꯦꯕ
ꯍꯟꯗꯛꯇꯤ ꯃꯥꯅ ꯆꯠꯁꯦꯅ ꯍꯥꯏꯔꯝꯕꯅꯦ ꯑꯩꯁꯨ ꯃꯥ ꯀꯩꯑꯃꯇꯥ ꯍꯥꯏꯔꯛꯇꯕꯗꯨꯗ ꯐꯠ ꯂꯥꯎꯅ ꯂꯥꯛꯑꯕ ꯁꯣꯝꯗ ꯑ ꯑꯗꯨꯗ ꯃꯥꯅ ꯍꯥꯏꯔꯛꯑꯒꯗꯤ ꯑꯩꯅ ꯍꯥꯏꯗꯣꯛꯀꯦꯅ ꯇꯧꯕꯅꯦ ꯗ ꯃꯁꯨ ꯀꯦꯝ ꯍꯥꯏꯔꯛꯇꯗ ꯑꯩꯅ ꯆꯠꯂꯔꯣꯏꯗ ꯃꯥꯜꯂꯦꯗ
ꯐꯔꯦꯁꯦ ꯅꯣꯡꯃ ꯆꯠꯂꯥ ꯂꯣꯏꯔꯦ ꯑꯃꯨꯛ
ꯍꯣ ꯑꯗꯣ ꯃꯔꯣꯜꯗꯣ ꯍꯥꯏꯔꯛꯑꯣ ꯃꯣꯏ ꯍꯜꯂꯛꯑꯒ
ꯑꯥ ꯔꯥꯅꯤ ꯐꯤ ꯁꯥꯕꯒꯤ ꯃꯣꯏꯅ ꯀꯩꯅꯣ ꯇꯧꯋꯦꯕꯀꯣ ꯑꯗꯣ ꯅꯪ ꯌꯥꯎꯅꯤꯡꯕ꯭ꯔꯣ ꯔꯥꯅꯤ ꯐꯤ ꯁꯥꯕ ꯍꯩꯒꯗ꯭ꯔꯣ ꯔꯥꯅꯤ ꯐꯤ
ꯑꯦ ꯇꯝꯃꯗꯤ ꯀꯩꯗꯧꯕꯩ ꯍꯩꯔꯣꯏꯗꯣꯏꯅꯣ
ꯑꯣ ꯔꯥꯅꯤ ꯐꯤꯗꯣ ꯑꯩꯈꯣꯏ ꯔꯥꯅꯤ ꯐꯤꯁꯦ ꯑꯩꯈꯣꯏ ꯁ꯭ꯋꯥꯏꯗꯗꯤ ꯇꯥꯡꯉꯤꯗꯅ ꯃꯅꯤꯄꯨꯔꯗꯗꯤ
ꯎꯝ
ꯏꯁꯥꯒꯤ ꯑꯣꯏꯖꯔꯁꯨ ꯄꯨꯊꯣꯛꯄ ꯏꯁꯥꯅ ꯄꯨꯊꯣꯛꯆꯔꯁꯨ ꯌꯥꯝ ꯇꯥꯡꯉꯤꯗꯅ ꯑꯗꯨꯅ ꯌꯨꯝꯊꯣꯡ ꯈꯨꯗꯤꯡꯒꯤ ꯍꯧꯖꯤꯛꯁꯦ ꯔꯥꯅꯤ ꯐꯤ ꯁꯥꯍꯟꯅꯤꯅ ꯍꯥꯏꯌꯦꯕꯀꯣ ꯌꯨꯝꯊꯨꯡ ꯈꯨꯗꯤꯡ ꯔꯥꯅꯤꯐꯤ ꯁꯥꯕꯗꯣ
ꯑꯥ
ꯁꯦꯟ ꯇꯥꯟꯕ ꯑꯣꯏꯅ ꯑꯗꯨꯃꯥꯏꯅ ꯇꯧꯔꯒ ꯃꯄꯥꯟꯂꯣꯝꯗ ꯊꯥꯅꯤ ꯍꯥꯏꯕꯅꯦꯕ ꯑꯗꯨꯗꯣ ꯌꯨꯝꯊꯣꯡ ꯈꯨꯗꯤꯡꯒꯤ ꯀꯣꯟ ꯄꯤꯊꯔꯛꯑꯒ ꯃꯣꯏꯅ ꯁꯥꯍꯟꯅꯤ ꯍꯥꯏꯕꯅꯦꯕꯀꯣ
ꯑꯥ
ꯑꯗꯨꯗ ꯁꯥꯕꯒꯤ ꯍꯧꯖꯤꯛ ꯀꯟꯅ ꯇꯥꯟꯅꯔꯤꯌꯦ ꯅꯣꯏ ꯇꯥꯟꯅꯗꯕ꯭ꯔꯣ
ꯑꯗꯨꯗꯨꯗꯤ ꯇꯅꯤꯡꯗꯤꯌꯦ
ꯑꯣ ꯅꯣꯏꯒꯤ ꯂꯩꯀꯥꯏꯒꯤ ꯃꯦꯝꯕꯔ ꯀꯩꯀꯥ ꯂꯩꯗꯅꯀꯣ ꯑꯗꯨꯒꯨꯝꯕ ꯇꯥꯟꯅꯗꯧꯕ ꯑꯗꯨꯗ ꯍꯥꯏꯔꯒ ꯑꯗꯨ ꯍꯥꯏꯕꯗꯤ ꯍꯧꯖꯤꯛ ꯑꯩꯈꯣꯏ ꯔꯅꯤ ꯐꯤ ꯃꯅꯤꯄꯨꯔꯗ ꯄꯨꯊꯣꯛꯑꯒ ꯁꯥꯕ ꯉꯝꯗꯦ ꯏꯟꯕ ꯉꯝꯗꯦ ꯂꯩꯕ ꯉꯝꯗꯦꯗꯅꯀꯣ
ꯎꯝ
ꯑꯃꯥꯉꯝꯗꯩ ꯍꯦꯟꯅ ꯂꯩ ꯀꯩꯁꯨ ꯂꯩꯅ ꯄꯣꯟꯇꯦꯕ ꯂꯨꯍꯣꯡꯕꯗ ꯍꯥꯄꯛꯄꯗꯨꯗꯤ ꯍꯦꯟꯅꯀꯣ
ꯍꯣꯏ
ꯑꯗꯨꯅ ꯀꯩꯅꯣ ꯇꯧꯔꯨꯔꯦ ꯌꯨꯝꯊꯣꯡ ꯈꯨꯗꯤꯡꯒꯤ ꯁꯥꯔꯒ ꯑꯣꯏꯅ ꯃꯄꯥꯟꯂꯣꯝꯗ ꯊꯥꯕ ꯑꯗꯒꯤ ꯃꯌꯦꯛ ꯊꯣꯛꯄꯤ ꯈꯣꯠꯄꯤ ꯃꯌꯥꯝ ꯁꯣ ꯎꯠꯄ ꯑꯩꯈꯣꯏꯒꯤ ꯀꯜꯆꯔꯒꯤ ꯑꯣꯏꯕ ꯃꯌꯦꯛ ꯍꯥꯏꯇꯥꯔꯦꯅꯦ ꯅꯣꯡꯏꯟ ꯁꯤꯔꯣꯏ ꯂꯤꯂꯤ ꯂꯩ ꯃꯌꯥꯝꯁꯦ ꯁꯉꯥꯏ ꯂꯩ ꯃꯌꯥꯝꯁꯦ ꯁꯤꯒꯨꯝꯕꯁꯦ ꯌꯦꯛ ꯍꯛꯇꯣꯏꯅꯦꯕ ꯑꯗꯨ ꯁꯨꯃꯥꯏꯅ ꯁꯥꯍꯜꯂꯒ ꯃꯄꯥꯥꯟꯗ ꯊꯥꯅꯤꯒ ꯍꯥꯏꯌꯦ ꯑꯗꯨꯒꯤ ꯃꯣꯏꯒꯤ ꯀꯩꯅꯣ ꯃꯌꯥꯝꯗꯣ ꯄ꯭ꯔꯣꯁꯦꯁ ꯃꯌꯥꯝꯗꯣ ꯑꯩꯈꯣꯏꯒꯤ ꯀꯩꯅꯣꯅ ꯇꯧꯅꯤ ꯍꯥꯏ ꯌꯨꯝꯊꯣꯡ ꯈꯨꯗꯤꯡꯒꯤ ꯁꯥꯍꯟꯅꯤ ꯍꯥꯏ ꯑꯩꯈꯣꯏꯁꯨ ꯀꯣꯟꯗꯨꯣ ꯂꯧꯔꯨꯔꯒ ꯍꯌꯦꯡ ꯍꯪꯆꯤꯠ ꯄꯤꯊꯔꯛꯑꯅꯤ ꯍꯥꯏꯕ ꯀꯣꯟꯗꯣ
ꯎꯝ
ꯑꯗꯨ ꯂꯧꯔꯒ ꯁꯥꯟꯅꯕ ꯅꯠꯇꯕ ꯅꯣꯏ ꯌꯧꯔꯛꯇ꯭ꯔꯤꯕ ꯌꯧꯔꯛꯇꯕ ꯑꯣꯏꯔꯝꯕꯁꯨ ꯌꯥꯏ ꯅꯣꯏꯔꯣꯝꯒꯤ ꯑꯗꯨꯗꯤ
ꯑꯗꯣ ꯑꯩꯈꯣꯏ ꯁꯤ ꯌꯧꯔꯛꯇꯕ ꯍꯪꯗꯛ
ꯑꯣ ꯑꯗꯨ ꯍꯥꯏꯅꯔꯛꯀꯅꯤꯕ ꯌꯧꯔꯛꯑꯗꯤ
ꯑꯗꯨ ꯅꯣꯏꯒꯤꯗꯤ ꯁꯤꯟꯈ꯭ꯔꯕꯣ ꯂꯣꯏꯃ
ꯑꯥ ꯑꯩꯈꯣꯏ ꯑ ꯄꯤꯁꯟꯈ꯭ꯔꯦ ꯑꯗꯨꯗꯥꯏꯒ ꯇꯧꯗꯗꯅ ꯈꯣꯠꯇꯅ ꯇꯧꯋꯦꯕ
ꯑꯣ
ꯑꯗꯨ ꯄꯤꯁꯟꯈ꯭ꯔꯦ ꯑꯣ ꯑꯗꯨ ꯄꯤꯊꯔꯛꯄꯗꯤ ꯀꯅꯥꯅ ꯄꯤꯔꯛꯇꯣꯏꯅꯣ ꯈꯪꯗꯦ ꯍꯧꯖꯤꯛ ꯑ ꯈꯔꯥ ꯈꯔꯥ ꯈꯣꯝꯒꯠꯄꯗꯣ ꯁꯔꯚꯦ ꯆꯠꯄꯗꯣ ꯑꯗꯨꯃꯥꯏꯅ ꯁꯔꯚꯦꯗꯣ ꯑꯗꯨꯃꯥꯏꯅ ꯇꯧꯕꯅꯦ ꯇꯧꯋꯦꯅ ꯍꯥꯏꯌꯦ
ꯍꯧꯗ ꯉꯥꯏꯔꯤꯗ ꯄꯣꯠꯁꯦ
ꯑꯣ ꯑꯗꯨꯗꯤ ꯑꯩꯈꯣꯏꯔꯣꯝꯗꯤ ꯌꯧꯔꯛꯇꯕ ꯑꯣꯏꯔꯝꯃꯅꯤ
ꯑꯥ ꯅꯣꯏ ꯀꯩꯅꯣ ꯃꯤꯒꯩ ꯍꯥꯏ ꯅꯣꯏ ꯌꯧꯔꯛꯇꯕ ꯑꯣꯏꯔꯝꯃꯅꯤ ꯑꯩꯈꯣꯏꯗ ꯌꯧꯔꯛꯑꯦ ꯑꯗꯨꯒꯤ ꯇꯝꯅꯤ ꯇ꯭ꯔꯦꯅꯤꯡ ꯇꯧꯗꯣꯏꯅꯦꯕꯀꯣ ꯇ꯭ꯔꯦꯅꯤꯡ ꯇꯧꯗꯣꯏꯅꯦ ꯇꯧꯕꯕꯨꯗꯤ ꯑꯗꯨꯒ ꯑꯗꯨꯝ ꯌꯥꯔꯦ ꯇ꯭ꯔꯦꯅꯤꯡ ꯇꯧꯔꯒ
ꯍ ꯇ ꯄꯔꯦ ꯑꯗꯨꯗꯤ ꯑꯗꯨꯗꯤ ꯅꯣꯏꯒꯤ ꯍꯧꯖꯤꯛꯀꯤꯗꯨꯗꯤ ꯀꯩꯅꯣ ꯇꯧꯔ ꯆꯦ ꯆꯥꯡ ꯂꯣꯏ ꯊꯥꯖꯜꯂꯦ ꯀꯔꯝ ꯀꯥꯟꯗ ꯌꯥꯗꯣꯏꯕꯗꯨꯗꯤ
ꯑꯗꯨꯗꯤ ꯈꯪꯗꯦꯌꯦ ꯆꯍꯤ ꯑꯃꯅꯤꯗꯤ ꯋꯥꯠꯈꯤꯇꯧ ꯃꯥꯜꯂꯦ ꯑꯩꯅ ꯈꯟꯕꯗ ꯍꯥꯏꯕꯗꯤ ꯃꯅꯤꯄꯨꯔ ꯄꯨꯝꯕꯒꯤ ꯌꯨꯝꯊꯣꯡ ꯈꯨꯗꯤꯡ ꯈꯣꯝꯒꯠꯂꯒ ꯄꯤꯈꯠꯈꯤꯕ ꯍꯥꯏꯁꯤ ꯈꯤꯇꯪ ꯀꯨꯏꯗꯅꯀꯣ ꯑꯗꯒꯤ ꯃꯣꯏꯒꯤ ꯑꯥ ꯍꯧꯖꯤꯛ ꯍꯣꯔꯦꯟꯒꯤ ꯅꯠꯇꯦ ꯍꯥꯏꯗꯤ ꯈꯣꯡꯂꯞꯄ ꯍꯧꯅꯔꯛꯄꯗꯣ ꯁꯨꯝ
ꯎꯝ ꯑꯗꯨꯗꯤ ꯑꯩꯈꯣꯏꯁꯨ ꯑꯩꯈꯣꯏꯁꯨ ꯍꯥꯞꯄ ꯌꯥꯒꯗ꯭ꯔꯅ ꯑꯝꯇ ꯍꯪꯉꯨꯅꯦ
ꯑꯗꯨꯗꯤ ꯅꯣꯏ ꯂꯩꯀꯥꯏ ꯂꯩꯀꯥꯏꯅ ꯇꯧꯗꯣꯏꯅꯦ
ꯑꯣ ꯑꯣ ꯃꯤ ꯑꯇꯣꯞꯄ ꯌꯥꯎꯕ ꯌꯥꯗꯦꯕ
ꯅꯠꯇꯦꯌꯦ ꯍꯥꯏꯗꯤꯅꯦ ꯂꯩꯀꯥꯏ ꯂꯩꯀꯥꯏꯗꯒꯤ ꯈꯣꯡꯒꯠꯇꯣꯏꯅꯦꯕ ꯅꯣꯏꯒꯤ ꯂꯩꯀꯥꯏꯒꯤ ꯃꯦꯝꯕꯔ ꯄ꯭ꯔꯗꯥꯟ ꯂꯩꯕ ꯃꯌꯥꯝ ꯑꯗꯒꯤ ꯑꯁꯥꯒ ꯂꯩꯕ ꯃꯌꯥꯝꯗꯣ
ꯎꯝ
ꯑꯗꯨ ꯃꯌꯥꯝꯗꯨꯅꯅꯦ ꯅꯣꯏꯒꯤ ꯋꯥꯀꯔ ꯂꯩꯗꯅ
ꯍꯣꯏ
ꯑꯗꯨꯗꯨꯅ ꯈꯣꯝꯒꯠꯂꯒ ꯂꯩꯀꯥꯏ ꯂꯩꯀꯥꯏꯗꯨꯒꯤ ꯂꯝ ꯂꯝꯗꯨꯒꯤ ꯀꯩꯅꯣꯁꯤꯡꯗꯨꯅ ꯈꯣꯝꯒꯠꯂꯒ ꯄꯤꯈꯠꯄꯒꯤ ꯋꯥꯔꯤꯅꯤꯗ
ꯑꯣ ꯑꯗꯨꯗꯤ ꯃꯤ ꯑꯇꯣꯞꯄ ꯌꯥꯎꯕ ꯌꯥꯗꯦꯕ ꯑꯗꯨꯏ ꯂꯩꯀꯥꯏꯗꯨ ꯈꯛ
ꯑ ꯑꯩꯈꯣꯏ ꯂꯩꯀꯥꯏꯒꯤꯅꯤ ꯑꯩꯈꯣꯏ ꯂꯩꯀꯥꯏꯒꯤ ꯂꯝ ꯂꯝꯒꯤꯅꯤ ꯀꯩꯅꯣ ꯑꯗꯨꯗꯤ ꯏ ꯃꯤ ꯂꯩꯀꯥꯏ ꯆꯠꯂꯒ ꯑꯩꯈꯣꯏ ꯀꯩꯅꯣ ꯇꯧꯕ ꯌꯥꯕ꯭ꯔ ꯑꯗꯨꯒ ꯆꯞ ꯃꯥꯟꯅꯩ ꯑꯗꯨ ꯌꯧꯔꯛꯇ꯭ꯔꯤꯕ ꯑꯗꯨ ꯌꯥꯎꯁꯜꯍꯧꯔꯣ ꯑꯗꯨꯝ ꯐꯤ ꯅꯨꯡ ꯂꯪ ꯁꯥꯕ ꯑ ꯂꯣꯏꯅ ꯃꯣꯏꯅ ꯄꯤꯊꯔꯛꯇꯣꯏꯅꯦꯕ ꯍꯪꯕ꯭ꯔꯥ
ꯑꯥ
ꯑꯗꯨ ꯄꯤꯊꯔꯛꯑꯒꯅꯦ ꯑꯗꯨꯝ ꯀꯩꯅꯣ ꯇꯧꯕ ꯌꯥꯔꯅꯤ
ꯑꯣ ꯃꯣꯏꯅ ꯂꯪ ꯅꯨꯡꯕꯩ ꯄꯤꯔꯦ ꯁꯥꯕ ꯈꯛꯇꯅꯦꯕ ꯑꯣ ꯀꯣꯟꯁꯨ ꯄꯤꯗꯣꯏꯅꯦꯕ
ꯄꯤꯗꯣꯏꯅꯤ ꯑꯗꯒꯤ ꯃꯌꯦꯛ ꯅꯨꯡꯂꯦꯛ ꯁꯤ ꯇꯧꯔꯛꯎ ꯁꯤ ꯇꯧꯔꯛꯎꯅ ꯑꯩꯈꯣꯏꯒꯤꯀꯣ ꯁꯤꯔꯣꯏ ꯂꯤꯂꯤ ꯋꯥꯕꯨꯗꯤ ꯈꯔ ꯋꯥꯗꯧ ꯃꯥꯜꯂꯦ ꯐꯤ ꯔꯥꯅꯤ ꯐꯤ ꯁꯥꯕꯁꯦ ꯋꯥꯏ ꯍꯥꯏꯅꯕꯅꯦ ꯑꯗꯒꯤ ꯁꯤꯔꯣꯏ ꯂꯤꯂꯤꯒꯤ ꯃꯌꯦꯛ ꯀꯥꯏꯁꯦ ꯋꯥꯔꯣꯏꯗ꯭ꯔꯥ ꯑꯗꯒꯤ ꯅꯣꯡꯒꯤꯟꯒꯗꯣ ꯍꯥꯠꯂꯛꯀꯗꯣꯏꯅꯤ ꯑꯗꯒꯤ ꯂꯣꯛꯇꯥꯛꯀꯗꯣ ꯐꯨꯝꯗꯤꯒ ꯇꯧꯔꯒ ꯐꯤꯁꯤꯗ ꯌꯦꯛꯂꯛꯀꯗꯣꯏꯅꯦꯕ ꯍꯛꯂꯛ ꯀꯗꯣꯏꯅꯦꯕ ꯑꯗꯒꯤ ꯐꯤꯕꯥꯥꯟꯖꯤꯖꯨ ꯔꯥꯅꯤ ꯐꯤꯒꯤ ꯃꯄꯥꯟ ꯍꯛꯄꯗꯣ ꯑꯗꯨꯃꯥꯏꯅ ꯍꯛꯂꯛꯑꯅꯤ
ꯁ ꯁ ꯐꯒꯗꯔꯦ
ꯑꯗꯨꯃꯥꯏꯅ ꯇꯧꯗꯣꯏꯉꯗ
ꯎꯝ ꯑꯣ ꯑꯗꯨꯗꯤ ꯑꯩꯈꯣꯏꯒꯤꯁꯨ ꯑꯝꯇ ꯍꯪꯅꯒꯦꯅꯦ ꯃꯦꯝꯕꯔ ꯄ꯭ꯔꯗꯥꯟꯗ
ꯑ ꯑꯗꯨꯒ ꯁꯣꯣꯔꯨꯝꯗ ꯊꯝꯕꯗꯣ ꯒ꯭ꯂꯥꯁꯀ ꯆꯜꯂꯒ ꯑꯗꯨꯃꯥꯏꯅꯒ ꯆꯜꯂꯒ ꯊꯝꯗꯣꯏꯕ ꯁꯂꯣꯡꯕ ꯆꯜꯂꯒ ꯎꯝ ꯄꯣꯠꯇꯣ ꯌꯥꯝ ꯇꯥꯡ ꯇꯥꯡꯅ ꯑꯩꯈꯣꯏ ꯏꯟꯕ ꯂꯩꯕ ꯉꯝꯗꯕꯗꯣ ꯏꯁꯥꯗ ꯊꯣꯛꯍꯟꯕꯗꯤ ꯈꯔ ꯂꯥꯏꯅꯁꯨ ꯐꯪꯉꯦꯗꯅ
ꯐꯩꯌꯦꯗꯣ
ꯑ ꯑꯗꯨꯃꯥꯏꯅ ꯈꯔ ꯂꯥꯏꯅꯁꯨ ꯐꯪꯕꯅꯤꯅ ꯑꯗꯨꯅꯤꯗ
ꯑꯩꯗꯤ ꯏꯁꯥꯅꯁꯨ ꯁꯥꯖꯔꯕꯅꯤꯅ ꯏꯅꯤꯡꯕꯗꯣ ꯏꯟꯕꯗꯣ ꯌꯥꯔꯦ ꯑꯗꯨ ꯍꯧꯖꯤꯛ ꯃꯇꯝꯗꯗꯤ ꯔꯥꯅꯤ ꯐꯤ ꯑꯃ ꯂꯩꯔꯨꯕꯗꯗꯤ ꯂꯨꯄꯥ ꯂꯤꯁꯤꯡ ꯀꯨꯟꯗꯩ ꯀꯩꯁꯨ ꯇꯥꯗꯦ ꯐꯖꯕꯗꯣ
ꯑꯗ ꯏꯟꯕ ꯐꯪꯄꯣꯟꯇꯦ ꯍꯥꯏꯕ ꯂꯨꯄꯥ ꯂꯤꯁꯤꯡ ꯃꯪꯉꯥ ꯉ ꯍꯣꯡꯉꯦ ꯍꫭꯡꯉꯦ ꯂꯩꯕꯩ ꯂꯩꯒꯦ ꯂꯩꯕꯗ ꯂꯨꯄꯥ ꯂꯤꯁꯤꯡ ꯇꯔꯨꯛ ꯇꯔꯦꯠ ꯃꯉꯥꯏꯔꯦ ꯍꯧꯖꯤꯛ
ꯑꯥ
ꯇꯔꯨꯛ ꯇꯔꯦꯠ ꯄꯤꯕ ꯐꯤꯗꯨꯗꯤ ꯀꯩꯁꯨ ꯃꯄꯥꯟ ꯏꯍꯛꯇ ꯍꯛꯑ ꯂꯣꯏꯔꯦꯕ ꯀꯩꯁꯨ ꯌꯥꯎꯗꯦꯕ
ꯎꯝ ꯎꯝ
ꯑꯗꯨꯒꯤ ꯋꯥꯅꯤꯗ ꯑꯣ ꯐꯔꯦ ꯐꯔꯦ ꯅꯪ ꯀꯩꯗꯧꯔꯤꯅꯣ
ꯑꯩꯖꯦ ꯆꯥꯛ ꯉꯥꯏꯔꯤ
ꯑꯣ ꯅꯄꯥꯝꯗ ꯆꯠꯂꯦꯗꯥꯏꯅꯦ
ꯑꯧ
ꯑꯣ ꯆꯥꯊꯣꯛ ꯆꯥꯊꯣꯛꯑꫭ ꯅꯕꯨꯛ ꯊꯟꯅ ꯑꯉꯥꯡꯁꯤꯡꯗꯨꯁꯨ ꯃꯕꯨꯛ ꯊꯟꯅꯕꯤꯖꯧ ꯆꯥꯛꯇꯨ
ꯑꯧ
ꯎꯝ ꯅꯄꯥꯝ ꯆꯠꯂꯦ ꯍꯥꯏꯒ ꯐꯔꯦ ꯐꯔꯦ ꯑꯩ ꯊꯝꯃꯒꯦ ꯑꯗꯨꯗꯤ ꯆꯥꯊꯣꯛꯔꫭ ꯆꯥꯛ
ꯍꯣꯏ ꯍꯣꯏ ꯍꯣꯏ